ꯍꯂꯣ ꯇꯥꯕ꯭ꯔꯣ ꯍꯜꯂꯣ
ꯑꯗꯦꯣ
ꯑꯁ
ꯍꯜꯂꯣ ꯑ
ꯑꯣ ꯇꯥꯔꯦ ꯑꯩ ꯇꯥꯏꯌꯦ ꯅꯪ ꯇꯥꯗꯕ꯭ꯔꯥ
ꯥꯏ ꯀ
ꯀꯩꯗꯧꯔꯤꯒꯦ
ꯀꯩꯅꯣ ꯑꯁ ꯏꯃꯨꯡꯗ ꯑꯗꯨꯝ ꯊꯨꯝꯃ ꯂꯩꯗ
ꯅꯨꯡꯉꯥꯏꯔꯣꯏꯅꯦ ꯅꯨꯡꯉꯥꯏꯕ ꯄꯨꯟꯁꯤꯅꯤꯅꯦ
ꯑꯩꯁ ꯅꯨꯡꯉꯥꯏꯔꯦꯒ ꯃꯥꯁꯤꯗꯤ ꯅꯪꯗꯤ ꯀꯔꯤ ꯇꯧꯋ
ꯑꯩꯣꯏ ꯑꯩꯈꯣꯏꯁꯨ ꯗ꯭ꯔꯃꯥ ꯌꯦꯡꯉꯤ
ꯑ ꯥꯁ ꯂꯩꯇ
ꯂꯩꯇꯦ ꯉꯁꯤꯗꯤ ꯍꯣ ꯍꯟꯗꯛꯇꯤ ꯀꯩꯅꯣꯅꯦ ꯦꯀꯦꯁꯟ ꯊꯑꯌꯦ
ꯑ ꯑꯦꯄꯂꯤꯀꯦꯁꯟ
ꯅꯠꯇꯦ ꯅꯠꯇꯦ ꯍꯟꯗꯛ ꯁꯨꯇꯤ ꯊꯥꯏꯌꯦꯕ
ꯑꯣ ꯑꯣ ꯑꯣꯦ ꯑꯦꯄ꯭ꯂꯤꯀꯦꯁꯟ
ꯅꯦꯠꯋꯥꯛ ꯅꯨꯡꯉꯥꯏꯇꯕ꯭ꯔꯣ
ꯈꯪꯗꯦ ꯍꯧꯖꯤꯛꯇꯤ ꯐꯔꯅ ꯇꯥꯏꯗ
ꯑꯣ
ꯑ ꯍ
ꯇꯨꯝꯃꯦ ꯍꯥꯏꯔꯤꯁꯤ ꯍꯧꯒꯠꯇ꯭ꯔꯤꯕ꯭ꯔꯥ ꯀꯔꯤꯅꯣ
ꯑꯗꯨꯝ ꯌꯥꯁꯤꯔ ꯑꯗꯨꯝ ꯍꯤꯞꯄꯜꯂꯕꯗ
ꯑꯣ
ꯑꯩ ꯑꯩꯁꯨ ꯇꯧꯅꯤꯡꯉꯥꯏ ꯂꯩꯇꯅꯤ ꯐꯒꯤꯅꯦ ꯀꯩꯅꯣꯗꯒꯤ ꯍꯜꯂꯛꯄꯅꯦ ꯀ ꯀ ꯆ ꯍꯥ ꯍꯥ
ꯐꯔꯤꯅꯦ
ꯍꯥꯐꯨ ꯋꯥꯐꯣ ꯍꯥꯏ ꯍꯥꯏ ꯆ ꯅꯪ ꯈꯗ ꯀꯨ
ꯆꯥꯏ ꯊꯥꯟꯗ ꯄꯤ ꯁꯥꯏ ꯍ ꯂꯣꯏ ꯆꯥꯏ
ꯎꯝ ꯃꯁꯤꯁꯦ ꯑꯗꯨ ꯉꯁꯤꯖꯦ ꯀꯔꯤ ꯅꯨꯡꯉꯥꯏꯕꯅꯦ ꯌꯥꯝ ꯀꯟꯅ ꯁꯥꯒꯦꯁꯤꯗꯣ ꯁꯥꯕ ꯊꯣꯛꯀꯦ ꯅꯣꯏꯔꯣꯝꯗ ꯊꯣꯛꯣꯛꯈ꯭ꯔꯣꯅꯦ ꯑꯗꯨ ꯁꯥ
ꯎꯁꯥ ꯊꯣꯛꯇꯦ ꯑꯩꯈꯣꯏꯗꯁꯨ ꯉꯁꯤ ꯀ꯭ꯂꯥꯎꯗꯤ ꯑꯣꯏꯌꯦ ꯅꯣꯡꯃꯝ ꯃꯝꯃꯦ
ꯅꯅꯨꯡꯉꯀ ꯑꯗꯨ ꯃ
ꯅꯨꯡꯉꯥꯏꯌꯦ ꯁꯤꯒꯨꯝꯕ ꯋꯦꯗꯔꯁꯦ ꯅꯨꯡꯇꯤ ꯑꯣꯏꯔꯦ ꯐꯥꯗꯣꯏꯅꯦ
ꯂ ꯆꯨꯁ ꯍꯥꯔꯥꯎꯖꯕ ꯄꯦ
ꯑꯗꯨꯅꯤ
ꯂꯣꯡ ꯆ ꯍꯦ ꯐꯔꯅꯤ
ꯑ ꯁꯥ ꯁꯥ ꯄꯥꯝꯕ ꯀꯥꯡꯕꯨ ꯑꯣꯏꯔꯝꯅꯤ ꯑꯗꯨꯗꯤ
ꯍꯣꯏ ꯎ ꯐꯥꯝꯖꯥ ꯑꯗꯨꯨ ꯆ ꯌꯥꯎꯗꯗꯤꯗꯥ ꯉꯥꯡꯗ ꯆꯥꯕꯕ ꯐꯪꯅꯦ
ꯍꯝ
ꯑꯖꯤ ꯇꯧꯕꯅꯦ ꯂꯥꯏꯃꯟꯗꯒꯤ ꯊꯥꯒ ꯆꯥꯔ ꯐꯪꯖꯕꯅꯤ ꯍ
ꯊꯥꯖꯗ꯭ꯔꯦꯗ ꯑꯗꯨꯗꯤ
ꯑꯒ ꯇ꯭ꯔ
ꯄꯩꯁꯥ ꯊꯕꯛ ꯇꯧꯋꯤ ꯍꯥꯏꯕ ꯅꯠꯇ꯭ꯔꯣ ꯄꯩꯁꯥ
ꯅꯠꯇ ꯅꯠꯇ ꯑꯁ ꯀꯔꯤꯅꯣ ꯊꯕꯀ ꯍꯥꯏꯥꯏꯁꯤ ꯀꯩꯅꯩꯅꯣꯅꯦ ꯀꯥꯥꯟ ꯂ ꯍꯂꯒ
ꯑꯣꯍꯣ ꯑꯣ ꯑꯩꯗꯤ ꯊꯕꯛ ꯃꯤꯅ ꯊꯕꯛ ꯍꯥꯏꯅꯔꯗꯤ ꯑꯗꯨꯝ ꯄꯩꯁꯥ
ꯑ ꯑ ꯑ ꯑ ꯑꯗꯨꯒ ꯑꯗꯨꯒ ꯐꯔ
ꯋꯥ ꯉꯥꯡꯉꯨꯁꯦ ꯌꯥꯝ ꯂꯨꯕꯖꯥꯅꯤꯗ ꯀꯣ
ꯍꯣꯏ ꯂꯕꯗꯅꯤ ꯀꯦꯍꯁ ꯂꯦ ꯌꯥꯏꯅꯤ ꯌꯥꯏ ꯍꯣꯠꯅꯔꯗꯤ ꯀꯦꯟ ꯁꯣꯂ ꯇꯧꯗ
ꯑꯗꯨꯅꯦ ꯑꯗꯨꯅꯦ ꯑꯗꯨꯗꯤ ꯌꯥꯝ ꯀꯨꯏꯔꯦ ꯌꯥꯎꯕ
ꯀꯨꯏꯗ꯭ꯔꯤ
ꯔꯁꯤꯐ ꯔꯁꯤꯐ
ꯑꯣ ꯑꯗꯨꯗꯤ ꯐꯥꯔꯁ ꯗꯦꯅꯤꯅ ꯁꯤꯅ
ꯌꯥ ꯃꯥꯔ
ꯅꯨꯡꯉꯥꯏꯕ꯭ꯔꯕ
ꯑꯁ ꯀꯃꯥꯏꯅ ꯈꯪꯗꯣꯏꯅꯣ ꯑꯗꯨꯝ ꯌꯦꯏꯅꯤꯡ ꯄ ꯇꯤꯟꯅꯤꯅ
ꯎꯝ ꯅꯣꯏ ꯅꯃꯥꯟꯅꯕ ꯅꯃꯥꯟꯅꯕꯤꯁꯤꯡꯅ ꯍꯥꯏꯔꯛꯄ꯭ꯔꯥ
ꯑ ꯃꯤꯒꯤ ꯏꯁꯇꯦꯇꯁꯇ ꯎꯔꯒ ꯑꯗꯨꯝ ꯌꯥꯎꯕꯅꯤ ꯀꯌꯥꯝ ꯀꯔꯤ ꯀꯦ ꯅ ꯐꯇꯗꯣ
ꯁꯦꯁꯟ ꯕꯨꯗꯤ ꯍꯧꯗꯤ ꯍꯧꯔꯕꯅꯦ ꯑꯗꯨ ꯑꯣꯏꯔꯁꯨ ꯍꯦꯛ ꯍꯦꯛ ꯍꯥꯎ ꯑꯗꯨꯗꯩ ꯃꯤ ꯌꯥꯝ ꯂꯥꯛꯅꯗꯦꯅ ꯑꯗꯨꯒꯤ
ꯑꯗꯨꯒꯤ ꯑꯗꯨꯒꯤ ꯑꯗꯨꯒꯤ ꯅꯥꯇꯣꯟꯗ ꯄꯤ ꯀ ꯁꯟ ꯊ ꯎꯝ
ꯀꯨꯏꯗ꯭ꯔꯤꯗ ꯀꯨꯏꯗ꯭ꯔꯤꯗ ꯖꯁ ꯖꯁ ꯇꯨ ꯊ꯭ꯔꯤ ꯗꯦꯖ ꯑꯣꯏꯗ꯭ꯔꯤꯗ ꯑꯗꯨ ꯑꯣꯏꯔꯁꯨ ꯇꯦꯟ ꯗꯦꯖꯀꯨꯝꯕꯗꯤ ꯊꯦꯡꯉꯁꯨ ꯌꯥꯏꯅ
ꯑ ꯑ ꯍ ꯌꯥ ꯎꯨ ꯂꯦꯁ ꯀꯦꯅꯥ
ꯑꯗꯨꯅꯤ
ꯀꯅꯥꯅ ꯊꯤꯡꯕꯤꯗꯣꯏꯕ ꯍꯥꯥ ꯅꯪ ꯄꯠꯇꯦꯒ ꯆꯅꯥꯗꯦꯅ
ꯍꯣꯏ ꯆꯨꯝꯃꯦ
ꯑ ꯕꯣꯜ ꯌꯦꯡꯕ꯭ꯔꯥ ꯕꯣꯜ
ꯕꯣꯜ ꯌꯦꯪꯏ ꯃꯣꯏ ꯅꯪꯗꯤ ꯀꯔꯤ ꯇꯤꯝ ꯁꯞꯄꯣꯔꯠ ꯇꯧꯕꯅꯣ ꯑꯩꯗꯤ ꯅꯪ ꯍꯥꯟꯅ ꯍꯥꯏꯌꯣ ꯑꯩꯗꯤ ꯌꯥꯝꯃꯦ
ꯑꯩ ꯑꯩꯁꯨ ꯌꯥꯝꯃꯦ ꯑꯩꯅ ꯇꯧꯔꯤꯁꯦ ꯏꯁꯄꯦ ꯑ ꯑꯔꯖꯦꯟꯇꯤꯅꯥ ꯑꯔꯖꯦꯟꯇꯤꯅꯥꯅꯦ ꯐꯥꯟꯁ ꯈꯣꯏꯕꯨꯗꯤ ꯀꯩ ꯍꯥꯏꯇ꯭ꯔꯦ ꯉꯝꯃꯟꯈ꯭ꯔꯦ ꯅꯣꯏ ꯃꯣꯏꯗꯤ ꯐ ꯀꯗꯕ꯭ꯔꯥ ꯖꯤꯖ ꯂꯩ ꯇ ꯏꯪ꯭ꯂꯦꯟ ꯀꯣꯏꯁꯨ ꯌꯥꯔꯗꯤ ꯊ ꯈ ꯏꯪ꯭ꯂ
ꯂꯥꯡꯗꯅꯦ
ꯑꯩꯔꯥ ꯑꯩꯗꯤ ꯖꯄꯥꯟ ꯇꯧꯕꯅꯦꯕ ꯑꯗꯨ ꯊꯣꯛꯈ꯭ꯔꯦ ꯀꯣ ꯖꯄꯥꯟ ꯑ ꯆꯁ ꯕꯤ ꯑ ꯏꯪꯂꯦꯟ ꯍꯥꯏꯕ ꯎꯝ ꯖꯄꯥꯟ ꯏꯪꯂꯦꯟ ꯀꯥ ꯑꯁ ꯃꯔꯤ ꯃꯉꯥ ꯂꯩꯕꯅꯤꯅꯦ ꯑꯣ ꯖꯔꯃꯅꯤ
ꯎꯝ ꯀꯅꯗꯨꯁꯨ ꯊꯣꯛꯣꯄꯔꯦ
ꯍꯣꯏ ꯊꯣꯛꯈ꯭ꯔꯦ ꯑꯗꯨꯒ ꯐ꯭ꯔꯥꯟꯁ
ꯐ ꯍꯥꯎ
ꯄꯣꯔꯇꯨꯒꯜ
ꯑꯥ ꯔꯣꯅꯥꯜꯗꯣꯒꯤ ꯐꯤꯟ ꯅꯤ ꯑꯗꯨꯗꯤ ꯀꯨꯪꯗꯔ꯭ꯦ
ꯍ ꯔꯣꯅꯥꯜꯗꯣꯒꯤ ꯐꯦꯟ ꯅꯠꯇꯦ ꯑꯩꯗꯤ ꯃꯣꯏ ꯀꯟꯇ꯭ꯔꯤꯕꯨ ꯁꯞꯄꯣꯔꯠ ꯇꯧꯋꯦ ꯍꯥꯏꯕꯅꯤ
ꯄꯇ꯭ꯔꯦꯗ ꯐꯣꯇꯣꯒ꯭ꯔꯥꯐ ꯁꯄꯣꯇꯣ ꯑꯣꯏꯒꯕꯕꯗ ꯀꯣꯏ ꯑꯣꯏ
ꯅꯠꯇꯦ ꯍꯣꯏ ꯌꯥꯝꯌꯥꯝ ꯑꯌꯥꯝꯕꯗꯤ ꯁꯨꯃꯥꯏꯅ ꯇꯧꯋꯦ ꯑꯗꯣ ꯑꯩꯗꯤ ꯃꯣꯏ ꯀꯟꯇ꯭ꯔꯤꯕꯨ ꯁꯄꯣꯔꯠ ꯇꯧꯕꯤ ꯅꯦ ꯃꯥꯕꯨꯗꯤ ꯇꯧꯗꯦꯗ
ꯌꯥꯏ ꯌꯥꯏ
ꯅꯪꯗꯤ ꯃꯦꯁꯤ
ꯑ ꯑꯨꯝꯁꯤ
ꯑꯗꯨꯗꯤ ꯀꯅꯥꯅꯣ
ꯃꯁꯤꯅꯦ ꯃꯁꯤꯅꯦ
ꯌꯥꯗꯤꯅꯦ ꯃꯦꯁꯤꯒꯤ ꯐꯦꯟꯒ ꯔꯣꯅꯥꯜꯗꯣꯒꯤ ꯐꯦꯟꯁꯦ
ꯍ ꯍ ꯏ ꯍ ꯌꯥꯇ ꯀꯅꯤꯁꯤ
ꯑꯗꯨꯅꯀꯣ ꯑꯔꯖꯦꯟꯇꯤꯅꯥꯔꯥ ꯄꯣꯔꯇꯨꯒꯜꯔ ꯑꯃ ꯁꯤꯈ꯭ꯔꯣ ꯍꯥꯏꯕꯅꯤ ꯑꯩꯗꯤ ꯀꯣꯛꯈ꯭ꯔꯣ ꯍꯥꯏꯕꯅꯤ
ꯃꯣꯏ ꯄꯍꯇ ꯐꯔꯗꯦ ꯈꯜꯗꯤꯗꯦ ꯄ
ꯐ ꯑꯃꯗꯤ ꯄꯣꯛꯕ ꯌꯥꯏꯔꯕ
ꯑ ꯑꯩꯗꯤ ꯑꯗꯨꯑꯣꯏꯗꯤ ꯄꯣꯠꯇꯨꯒ ꯄꯣꯛꯑꯁꯅ ꯑꯗꯨ ꯑꯗꯨꯗꯤ
ꯑꯗꯨꯅꯦ ꯑꯃ ꯄꯔꯗꯤꯀꯣ ꯈꯔ ꯄꯤꯁ ꯂꯩꯗꯧꯕ ꯃꯥꯜꯂꯦ
ꯑ ꯉ ꯍꯥꯥꯛ ꯑꯣꯏꯣꯏꯔꯣꯏ ꯀꯣ ꯉ ꯍꯥ ꯑꯦ ꯀꯣ ꯃ ꯇꯤꯁ ꯑꯣꯏꯣꯏꯔꯣꯏ
ꯍ
ꯑꯥꯔꯖꯦꯟꯇꯤꯟ ꯄ꯭ꯂꯦꯟ ꯑꯩꯈꯣꯏꯗꯅ ꯏꯗꯤ ꯍꯥꯏꯕꯤꯗꯣꯏꯅꯦ ꯑꯃꯨꯛ
ꯑꯗꯨꯅꯦ ꯑꯗꯨ ꯑꯗꯨ ꯌꯦꯡꯕ ꯋꯥꯔꯦꯕ ꯑꯩꯈꯣꯏꯗꯤ ꯍꯥꯏꯗꯦꯕ ꯑꯗꯨ ꯑꯣꯏꯔꯁꯨ ꯁꯥꯊꯤ ꯁꯥꯊꯤꯕꯨ ꯌꯥꯝ ꯂꯩꯌꯦꯕ
ꯂꯩꯩꯅꯦ ꯂꯩꯩꯅꯦ ꯃꯤ ꯑꯗꯨ ꯈꯛꯇ ꯇꯧꯕꯗ ꯁꯥꯎꯅꯔꯤ ꯁꯥꯎꯅꯔꯤꯅꯤ ꯀꯩꯅꯣ
ꯑꯗꯨꯅꯤ
ꯑꯃꯅ ꯁꯣꯏꯔꯗꯤ ꯑꯃ ꯑꯃꯨꯛ ꯑꯃꯒꯤ ꯐꯦꯟꯁ ꯑꯃꯨꯛ ꯍꯥꯏꯔꯛꯄ ꯑꯃꯅ ꯁꯣꯏꯔꯗꯤ ꯑꯃꯅ ꯑꯃꯨꯛ ꯍꯥꯏꯔꯛꯄ
ꯑꯗꯨꯅꯤ ꯃꯣꯏꯅ ꯍꯥꯏꯊꯤꯅꯕꯒꯤ ꯆꯥꯡꯗꯣ ꯌꯥꯝ ꯋꯥꯡꯈ꯭ꯔꯦꯕ
ꯑ ꯀꯤꯔꯔꯇ ꯑꯃꯃꯨ
ꯉꯁꯤ ꯉꯁꯤ ꯑꯃꯨꯛ ꯀꯩꯅꯣ ꯂꯩꯌꯦꯀꯣ ꯌꯦꯡꯗꯣꯏꯔꯥ ꯅꯪꯁꯨ
ꯉ ꯅꯥꯏꯟ ꯊꯥꯔꯇꯤꯗꯗꯤ ꯀꯅꯥꯔ ꯈꯪꯒꯦ ꯑꯗꯣ ꯀꯅꯥ ꯀꯅꯥꯗ ꯑꯩꯁꯨ ꯈꯪꯗꯦꯗ ꯉꯁꯤ ꯑꯩꯗꯤ
ꯎꯝ
ꯑꯔꯖꯦꯟꯇꯤꯅꯥ ꯂꯩ ꯂꯩꯖ ꯂ ꯐꯪꯦ
ꯑꯔꯖꯦꯟꯇꯤꯅꯥꯗꯤ ꯇꯦꯠ ꯂꯥꯁ ꯀ꯭ꯂꯥꯁꯇ ꯑꯣꯏꯔꯝꯅꯤ
ꯑꯖ ꯏꯪꯂꯦꯟꯕꯨꯗꯤ ꯀꯩ ꯍꯥꯏꯁꯤꯔꯦ ꯐꯥꯖꯅ ꯊꯟꯅꯔꯗꯤ ꯉꯝꯕꯁꯨ ꯌꯥꯏ ꯅꯣꯕꯩꯗꯣ
ꯍꯣꯏ ꯃꯣꯏꯕꯨ ꯃꯣꯏꯕꯨꯁꯨ ꯌꯥꯝ ꯅꯨꯡꯁꯤꯌꯦ ꯍꯥꯏꯕꯗꯤ ꯀꯌꯥ ꯉꯝꯔꯛꯇꯦꯅ ꯃꯣꯏꯁꯨ ꯀꯣ ꯑꯗꯨꯒꯤ
ꯑꯗꯨꯒ ꯐ꯭ꯔꯥꯟꯁꯁꯤꯒꯤ ꯐꯖꯔꯦ ꯐ꯭ꯔꯥꯟꯁ ꯑꯃꯨꯛ ꯂꯒꯗ꯭ꯔꯥ ꯈꯪꯗ
ꯑꯗꯨꯅꯦ ꯐ꯭ꯔꯥꯟꯁꯇꯤ ꯍꯣꯏ ꯅꯩꯌꯦ
ꯐꯖꯖ ꯐ ꯐ
ꯑꯗꯨꯒ ꯑꯁꯦꯡꯕꯗꯤꯀꯣ ꯄꯣꯔꯇꯨꯒꯥꯜꯁꯨ ꯃꯤꯕ ꯃꯤꯗꯤ ꯐꯥꯕꯅꯦ ꯃꯣꯏꯗꯣ ꯀꯩ ꯍꯥꯏ
ꯁꯥꯟꯅꯃꯤꯟꯅꯕꯗꯨꯣ ꯌꯥꯗꯦꯅꯦ ꯃꯣꯏꯗꯣ
ꯑꯣ
ꯃꯣꯏ ꯑꯁ ꯉ ꯇꯁꯦꯡꯃꯛ ꯀ꯭ꯂꯕꯇꯗꯤ ꯂꯣꯏ ꯐꯖꯅ ꯁꯥꯟꯅꯕ ꯑꯣꯏꯔꯛꯀꯅꯦꯕ ꯑꯗꯨꯒ ꯣꯏ ꯀꯟꯁꯤꯗꯅ ꯁꯔ ꯊ ꯃꯣꯏꯒꯤ ꯀꯦꯃꯤꯁꯇ꯭ꯔꯤ ꯌꯥꯗꯦꯅꯦ ꯃꯅꯨꯡꯗ
ꯑꯣ ꯌꯥꯝ ꯇꯞꯄꯤꯀꯣ ꯑꯗꯨꯒ
ꯍ ꯍꯣꯏ ꯍꯣꯏ ꯍꯨꯗ ꯀꯔ ꯑꯁꯃꯤ ꯇꯝꯈꯔꯗꯤ ꯀꯩꯁ ꯑꯗꯨ ꯑꯗꯨꯝ
ꯎ ꯇꯤꯝꯗꯣ ꯌꯥꯝ ꯃꯥꯟꯅꯅ ꯁꯥꯟꯅꯕꯗꯣ ꯌꯥꯝ ꯆꯥꯟꯅꯅ ꯑꯗꯨ ꯃꯣꯏꯗꯣ ꯑꯗꯨꯃꯥꯏꯅ ꯇꯧꯅꯗꯕ ꯑꯗꯨꯒꯤ
ꯑꯗꯨꯅꯦ ꯑꯗꯨ ꯎꯝ ꯭ꯔꯖꯤ ꯜꯁꯨ ꯑꯗꯨꯝ ꯍꯩꯕꯗꯤ ꯌꯥꯎꯋꯦ ꯑꯗꯨ ꯑꯣꯏꯔꯁꯨ ꯁꯣꯟꯅ ꯎꯋꯦ ꯀꯃꯥꯏꯁꯨ ꯀꯣ
ꯍꯥꯟ ꯅꯪꯒꯤ ꯄ꯭ꯔꯖ ꯃꯈꯣꯏꯗꯨ ꯃꯥꯅ ꯀ ꯁꯣ
ꯎꯝ
ꯅꯃꯔ ꯌꯥꯑꯣ ꯌꯥ ꯊꯪ ꯅꯃꯔ ꯃꯦꯠꯁꯨ ꯐꯖꯅ ꯐꯪꯗꯦ
ꯑꯗꯨꯅꯦ ꯃꯥꯗꯤ ꯁꯅꯗꯦꯗ ꯀꯌꯥ
ꯍꯣꯏ ꯃꯦꯠꯁ ꯑꯃꯈꯛꯇ ꯃꯤꯅꯤꯠ ꯈꯔ ꯈꯛꯇ ꯁꯥꯟꯅꯔꯒ ꯑꯣꯥ ꯎ
ꯅꯣꯏ ꯄꯨꯡ ꯇꯨꯝꯅꯤꯡꯉꯕꯣ
ꯄꯨꯖ
ꯔꯤꯡ ꯕꯣꯔꯤꯡ ꯌꯥꯝ ꯆꯨꯕ ꯃꯥꯜꯂꯦꯗ
ꯍꯦ ꯁꯦ ꯊꯦꯡꯅ ꯇꯨꯝꯃꯒ ꯑꯃꯨꯛ ꯀꯩꯅꯣ ꯁꯤ ꯆꯠꯄꯗꯨ ꯅꯪꯅꯤꯉꯥꯏ ꯑꯃꯨꯛ ꯍꯣꯗ꯭ꯔꯤꯉꯀꯣ
ꯄꯨꯡ ꯀꯌꯥꯗ ꯆ ꯄꯨꯅꯣ
ꯃꯁꯤꯅꯦ ꯑꯗꯨꯣ ꯍꯣꯏ ꯊꯦꯡ ꯊꯦꯡ ꯃꯥꯕꯨꯗꯤ ꯁꯦꯡ ꯌꯦꯗ ꯑꯣꯏꯦꯁꯨ ꯍꯒꯒꯇ ꯄꯟꯗꯅ
ꯑ ꯐꯠꯇꯦ
ꯍꯇ ꯇꯨꯃꯅꯦꯅ ꯐꯟꯗ ꯑꯗꯨ
ꯑꯗꯨꯅꯤ
ꯁ ꯉꯥꯟꯠꯇ ꯄꯨꯡ ꯄꯦꯟꯟ ꯑꯗꯨ ꯄꯦꯟꯦꯟꯗ ꯇꯨꯝꯗꯤ ꯌꯥꯝꯁꯤꯤ ꯀꯅꯒꯅꯤꯗ ꯑꯗꯨ ꯑꯗꯨꯗꯦ ꯌꯦ ꯅ ꯇꯅꯤꯅꯣꯏ
ꯎꯄꯥꯏ ꯂꯩꯔꯤ ꯂꯝꯕꯥꯅ ꯂꯩꯕꯁꯦ
ꯑ ꯁ꯭ꯔꯥꯡꯦ ꯌꯥꯣ ꯅꯣꯏꯔꯗ
ꯑꯩꯈꯣꯏꯗꯤ ꯀꯥꯡ ꯑꯇ ꯂꯩꯇꯦ ꯉꯥꯛꯏꯅꯤ
ꯑꯩꯈꯣꯏ ꯌꯥꯎꯗ ꯁꯤꯗ ꯇꯨꯝꯕ ꯌꯥꯗꯦ ꯑꯁ ꯀꯥꯔ ꯌꯥꯎꯗ ꯇꯥꯡꯕ ꯌꯥꯝꯕꯅꯦ ꯑꯗꯨꯗ ꯎ ꯎꯆꯤ ꯆꯨꯞꯞ ꯂꯛ ꯆꯉꯛ ꯇꯅꯤ ꯑꯣꯏ ꯊꯅꯦ ꯔꯗ